ꯍꯜꯂꯣ ꯇꯥꯏꯌꯦ ꯇꯥꯔꯦ ꯇꯥꯔꯦ ꯇꯥꯏꯅꯦꯍꯦ ꯅꯪꯕꯣ ꯇꯥꯗ꯭ꯔꯕꯣ
ꯍꯋ ꯇꯥꯏꯌꯦ
ꯎꯝ ꯇꯥꯔꯗꯤ ꯐꯔꯦ ꯑꯩꯗꯤ ꯇꯥꯔꯝꯃꯣꯏꯗ꯭ꯔꯅ
ꯅꯪꯗꯤ ꯕꯣꯜ ꯌꯦꯡꯗ꯭ꯔꯣ
ꯕꯣꯜ ꯌꯦꯡꯉꯝꯃꯦ
ꯑꯗꯣ ꯉꯝꯗ꯭ꯔꯗꯤ ꯀꯥꯞꯒꯅꯨꯀꯣ
ꯑꯩ ꯀꯩꯅꯣ ꯇꯧꯗꯦ ꯑꯆꯤ ꯑꯁꯨꯃꯥꯏꯅ ꯂꯥꯡꯕꯗꯨꯅꯦꯕ ꯍꯦꯛꯇ ꯅꯨꯡꯉꯥꯏꯇꯦꯕ ꯅꯪ ꯀꯔꯤꯅꯣ ꯑꯥꯔꯖꯦꯟꯇꯤꯅꯥꯂꯣ ꯏꯖꯤꯞꯂꯣ
ꯏꯖꯤꯞꯅꯤ ꯑꯩꯗꯤ
ꯑꯩꯒꯤ ꯏꯖꯤꯞꯅꯦ
ꯑꯩꯒꯤ ꯄꯨꯟꯁꯤꯗ ꯑꯥꯔꯖꯦꯟꯇꯤꯅꯥꯕꯨ ꯁꯞꯄꯣꯔꯠ ꯇꯧꯔꯔꯣꯏ
ꯑꯩꯁꯨ ꯁꯨꯛꯇꯧ ꯇꯧꯔꯣꯏ
ꯑꯗꯨꯅꯤ
ꯍꯟꯖꯤꯟꯕ ꯑꯃ ꯌꯥꯎꯔꯦ ꯕꯤꯠ ꯂꯩꯗꯦ
ꯍꯣꯏ ꯑꯗꯨꯒꯤ ꯃꯈꯨꯛ ꯈꯣꯏꯗꯣ ꯀꯔꯤꯍꯥꯏꯁꯤ ꯈꯔ ꯍꯥꯏꯐꯥꯏ ꯑꯣꯏꯕꯀꯣ
ꯎꯝ
ꯉꯁꯤꯗꯤ ꯍꯥꯎꯋꯤꯍꯦ ꯌꯦꯟ‌‌ ꯖꯥꯍꯦ ꯍ ꯉꯁꯤꯗꯤ ꯏꯖꯤꯞ ꯑꯣ ꯆꯞ ꯃꯥꯟꯅꯔꯦꯅꯦ
ꯍꯣꯏ ꯑꯩ ꯂꯩꯐꯝꯁꯨ ꯌꯥꯗ꯭ꯔꯦ ꯃꯤꯁꯤꯡꯁꯦ
ꯎꯝ ꯑꯗꯨꯅ ꯑꯩꯅ ꯍꯥꯟꯅ ꯍꯥꯏꯗ꯭ꯔꯥ
ꯀꯥꯏꯗꯗ ꯑꯩꯁꯨ ꯑꯩꯁꯨ ꯌꯦꯡꯅꯤꯡꯗꯦ ꯃꯈꯣꯏꯒꯤ ꯁꯅꯕꯗꯣ ꯑꯗꯨ ꯑꯩꯗꯤ ꯍꯥꯏ ꯂꯥꯏꯠ ꯌꯦꯡꯒꯦ ꯍꯌꯦ ꯑꯌꯨꯛ
ꯀꯥꯔꯤꯗ ꯃꯇꯝ ꯃꯥꯡꯅꯕ ꯍꯥꯏꯂꯥꯏꯏꯠ ꯌꯦꯡꯗꯧ ꯁꯔꯨꯛꯇꯦ ꯐꯖꯅ ꯃꯀꯣꯛꯇꯦ ꯐꯖꯅ ꯃꯨꯟꯅ ꯌꯦꯡꯍꯧꯕꯅ ꯐꯠꯇ꯭ꯔꯣ
ꯑꯗꯨ ꯑꯁ ꯍꯥꯏꯂꯥꯏꯗꯤ ꯃꯤꯅꯤꯠ ꯃꯉꯥ ꯇꯔꯨꯛꯀꯨꯝꯕꯗꯅꯤꯅ ꯑꯗꯨ ꯂꯣꯏꯁꯤꯟꯕ ꯌꯥꯝ ꯍꯊꯣ ꯍꯊꯣ ꯂꯣꯁꯤꯅ ꯅꯪꯕ
ꯀꯨꯏꯅ ꯌꯦꯡꯅꯤꯡꯗꯕ
ꯍꯣꯏꯗꯨꯅꯦ ꯅꯪꯗꯤ ꯌꯨꯝꯗ ꯂꯩꯕ꯭ꯔꯣ ꯆꯨꯗꯦ ꯌꯨꯝꯗ ꯂꯩꯇꯦ ꯑꯗꯨꯕꯨ ꯑꯉꯥꯡꯁꯤꯡꯒꯤ ꯃꯈꯣꯟꯗ ꯌꯥꯝ ꯇꯥꯏꯅ
ꯑꯁꯤ ꯃꯣꯏ ꯂꯩꯀꯥꯏꯒꯤꯅꯦ ꯀꯃ꯭ꯌꯨꯅꯤꯇꯤ ꯍꯣꯜꯗ ꯀꯃ꯭ꯨꯅꯤꯇꯤ ꯍꯣꯜ ꯃꯣꯏ ꯀꯩꯅꯣ ꯀꯅ ꯌꯦꯡꯉꯦ ꯑꯗꯨꯒꯤ ꯑꯥ ꯃꯄꯥꯟꯗꯅꯦꯁꯦ
ꯑꯥ꯭ꯔ ꯑꯣ ꯑꯣ ꯑꯣ ꯑꯁ ꯃꯤ ꯌꯥꯝꯎꯅꯤ ꯑꯗꯨꯗꯤ
ꯑꯩꯉꯣꯟꯗꯗꯤ ꯅꯠꯇꯦ ꯑꯩꯅꯗꯤ ꯃꯐꯝ ꯇꯣꯡꯉꯥꯜꯂꯦꯕ ꯑꯗꯨꯕꯨ ꯂꯥꯞꯄꯦꯕ ꯃꯤ ꯌꯥꯝꯕꯒꯤ
ꯑꯣ ꯍꯈꯣꯟ ꯆꯥꯝꯃꯒ
ꯎꯝ
ꯑꯗꯣ ꯍꯌꯦꯡꯒꯨꯝꯕꯗꯤ ꯑꯃꯨꯛꯀ ꯃꯤꯁꯤꯡ ꯀꯞꯄ ꯑꯃꯃꯈꯛ ꯎꯔꯒꯅꯤ
ꯁꯣꯏꯗ꯭ꯔꯕꯅꯦ ꯑꯗꯨꯗꯤ ꯍꯧꯖꯤꯛꯁꯨ ꯀꯞꯄ ꯍꯧꯔꯝꯃꯅꯤ ꯈꯔꯗꯤ
ꯍꯣꯏ ꯍꯣꯏ ꯑꯗꯨꯅꯦ
ꯀꯔꯤ ꯀꯥꯟꯗꯗ ꯄꯤꯕ ꯑꯃꯨꯏ
ꯑꯗꯨꯅꯦ ꯃꯈꯣꯏ ꯀꯞꯅ ꯂꯩꯕꯩ ꯀꯅꯥꯅ ꯈꯪ ꯈꯪꯒꯅꯤ ꯃꯈꯣꯏ ꯃꯈꯣꯏꯒꯤꯗꯃꯛ ꯀꯞꯄ ꯃꯈꯣꯏꯒꯤꯗꯃꯛ ꯀꯞꯂꯒꯔꯦ ꯍꯥꯏꯕ ꯅ ꯍꯥꯟꯅ ꯈꯪꯒꯅꯤ
ꯃꯥꯅꯤ ꯃꯥꯅꯤ ꯃꯥꯅꯤ ꯀꯅꯥꯝꯇꯅ ꯈꯪꯕꯤꯔꯣꯏ ꯃꯃꯤꯠ ꯄꯣꯝꯃꯒ ꯃꯁꯛ ꯊꯤꯔꯒ ꯑꯗꯨꯝ ꯇꯣꯛꯑꯗ
ꯍꯣꯏ ꯍꯣꯏ ꯆꯨꯝꯃꯦ
ꯅꯪꯗꯤ ꯑꯥꯔꯖꯦꯟ ꯅꯠꯇꯕ ꯀꯔꯤꯕ ꯄꯣꯔꯇꯨꯒꯥꯜꯗꯣ ꯁꯞꯄꯣꯔꯇꯔ ꯂꯩꯇꯕ꯭ꯔꯥ ꯅꯪꯗꯤ
ꯇꯧꯕ ꯂꯣꯏ ꯁꯥꯏꯁꯤꯗ ꯑꯩꯅ ꯁꯞꯄꯣꯔꯠ ꯇꯧ ꯈꯨꯗꯤꯡꯃꯛ ꯍꯣꯏ ꯆꯥꯛ
ꯅꯣꯏ ꯂꯩꯍꯧꯈ꯭ꯔꯦ ꯆꯞ ꯃꯥꯟꯅꯩ ꯑꯩꯁꯨ ꯖꯄꯥꯟ ꯇꯧꯕ꯭ꯔꯥ
ꯍꯣꯏ ꯑꯩꯁꯨ ꯆꯄ
ꯑꯩꯁꯨ ꯖꯄꯥꯟ ꯇꯧꯔꯝꯃꯦ ꯆꯠꯈ꯭ꯔꯦ
ꯍꯣꯏ ꯑꯩꯁꯦ ꯖꯄꯥꯟꯅꯤ ꯄꯣꯔꯇꯨꯒꯜꯅꯤ ꯑꯣꯏ ꯑꯣ ꯇ꯭ꯈꯔꯦ
ꯃꯊꯪ ꯑꯃꯨꯛ ꯄꯣꯔꯇꯨꯒꯥꯜ ꯇꯧꯔꯦ ꯄꯣꯔꯇꯨꯒꯥꯜꯁꯨ ꯑꯃꯨꯛ ꯆꯠꯈ꯭ꯔꯦ ꯍꯧꯖꯤꯛ
ꯃꯈꯣꯏꯁꯨ ꯗꯥꯎ ꯐꯥꯕ ꯀꯔꯤꯝꯗ
ꯃꯥꯅꯦ ꯕꯣꯜꯂꯁꯤꯗꯤ
ꯍꯣꯏ ꯑꯗꯨ ꯏꯁꯄꯦꯟꯒꯨꯝ ꯃꯈ ꯈꯣꯏ ꯗꯥꯎ ꯐꯥꯕꯒꯤꯅꯦ ꯑꯦꯛꯁꯇ꯭ꯔꯥ ꯃꯅꯤꯗ ꯃꯈꯣꯏꯅ ꯒꯣ ꯆꯥꯟꯗꯨꯗꯣ
ꯃꯁꯤꯒꯤ ꯑꯦꯛꯁꯇ꯭ꯔꯥ ꯃꯤꯅꯤꯠꯁꯦ ꯄꯤꯔꯝꯗ꯭ꯔꯒꯗꯤ
ꯑꯗꯨꯅꯦ ꯑꯗꯨꯒ ꯑꯩꯅ ꯁꯞꯄꯣꯔꯠ ꯇꯧꯕꯁꯦ ꯑꯁꯦꯡꯕꯅꯤ ꯑꯩꯅ ꯇꯐꯝ ꯈꯨꯗꯤꯡ ꯃꯈꯣꯏꯅ ꯃꯌꯨꯝ ꯃꯌꯨꯝ ꯍꯟꯈ꯭ꯔꯦ
ꯍꯟꯈ꯭ꯔꯦ ꯑꯩꯒꯤꯁꯨꯅꯦ ꯂꯣꯏ ꯍꯟꯈ꯭ꯔꯦ
ꯍꯣꯏ ꯅꯍꯥꯟ ꯑꯖꯗꯤꯅꯥꯒꯥ ꯀꯔꯤ ꯍꯥꯏꯁꯤꯔꯥ ꯑꯃꯁꯤꯅꯥꯕꯗꯣ ꯑ ꯑꯃꯨꯀ ꯀꯥꯎꯈ꯭ꯔꯦ
ꯀꯥꯎꯔꯦ ꯑꯩꯗꯤ ꯄꯥꯛꯅ ꯌꯦꯡꯗꯦ
ꯑꯣ ꯀꯥꯔ ꯕꯦꯗꯣꯁ ꯍꯥꯏꯕꯒꯤ ꯃꯃꯤꯡꯗꯣ
ꯀꯦ ꯄꯦꯕꯥꯔꯗꯤꯔꯣ
ꯑꯗꯨ ꯑꯣꯏꯔꯨꯖꯥꯠꯥ ꯀꯤꯞꯄꯔ ꯑꯃ ꯌꯥꯝꯅ ꯄꯤꯖ
ꯎꯝ ꯎꯝ ꯎꯝꯒꯦꯕꯤ ꯔꯗꯦꯒꯤ ꯑ ꯑ
ꯑꯗꯨꯁꯨ ꯍꯣꯏ ꯑꯗꯨꯁꯨ ꯆꯠꯈ꯭ꯔꯦ
ꯍꯣꯏ
ꯑꯗꯨꯅꯤ ꯑꯗꯨꯒꯤꯅꯤ ꯃꯥꯗꯤ ꯃꯥꯗꯤ ꯇꯧꯗꯦ
ꯑꯩꯗꯨꯅꯦ ꯃꯥ ꯇꯧꯗꯦ ꯅꯤꯡꯕꯨ ꯅꯤꯡꯖꯡꯗꯦ ꯑꯗꯨ ꯅꯨꯄꯥꯗꯣ ꯑꯩꯗꯤ
ꯍꯣꯏ ꯑꯗꯨꯅꯦ ꯅꯣꯋꯦꯒꯤꯖꯤ ꯀꯥꯏꯗ
ꯅꯣꯔꯋꯦꯒꯤꯁꯤ ꯑꯩ ꯑꯃꯠꯇ ꯌꯦꯡꯗ꯭ꯔꯤꯌꯦ ꯑꯩ ꯑꯩꯅ ꯇꯥꯏꯃꯤꯡꯗꯣ ꯍꯦꯛꯇ ꯆꯥꯟꯅꯗꯕ
ꯑꯣ ꯅꯪ ꯊꯕꯛ ꯑꯃ ꯇꯧꯔꯤꯕ꯭ꯔꯣ
ꯑꯩ ꯇꯧꯗꯦ
ꯑꯗꯨꯗꯤ ꯀ꯭ꯔꯤ ꯇꯝꯅꯤꯡꯉꯤ
ꯑꯥ ꯑꯩ ꯑꯩ ꯑꯩꯔꯣ ꯑꯣ ꯇꯥꯏꯃꯤꯡꯗꯣ ꯍꯥꯏꯗꯤ ꯄꯨꯡꯗꯨꯣ ꯃꯣꯏꯗꯤ ꯊꯦꯡ ꯊꯦꯡ ꯁꯥꯟꯅꯩꯗꯅ
ꯍꯣꯏ ꯍꯣꯏ ꯇꯨꯝꯕ ꯃꯇꯝ ꯀꯣ꯫
ꯎꯝ ꯑꯗꯨꯒꯤ ꯕꯥꯔꯣ ꯃꯈꯥꯏ ꯑꯃ ꯃꯈꯥꯏ ꯁꯨꯝ ꯇꯧꯔ ꯂꯩꯔꯦ꯫ ꯑꯗꯨꯒꯤ ꯇꯨꯝꯁꯤꯠ ꯐꯥꯍꯧꯗꯕꯁꯦ ꯆꯔꯥ ꯍꯦꯟꯕꯗꯒꯤ ꯍꯦꯟꯅ ꯋꯥꯏꯑꯦꯕ꯫
ꯑꯗꯨꯅꯦ ꯑꯗꯨꯅꯦ ꯑꯗꯨꯅꯦ ꯑꯗꯣ
ꯋꯥꯏ
ꯇꯨꯝꯕ ꯄꯦꯟꯗꯕ ꯑꯗꯨꯒ ꯊꯕꯛ ꯑꯃꯛ ꯆꯠꯂꯗꯤ ꯂꯣꯏꯔꯦ꯫
ꯎꯝ ꯍꯣꯏ ꯄꯥꯡꯉꯝꯗꯕꯅꯦ ꯌꯥꯝ ꯋꯥꯕꯅꯦ ꯃꯤꯠ ꯀꯁꯦ ꯀꯣꯛ ꯆꯤꯛꯁꯦꯔꯥ ꯃꯤꯠ ꯅꯥꯁꯦꯔꯥ ꯑꯦꯁ ꯌꯥꯝ ꯋꯥꯕꯅꯦ꯫
ꯑꯗꯨꯗꯤ ꯅꯪ ꯊꯕꯛ ꯇꯧꯕ ꯃꯥꯜꯂꯦ꯫
ꯑꯩꯗꯤ ꯊꯕꯛ ꯍꯥꯏꯖꯦ ꯂꯩꯌꯦ ꯇꯧꯋꯦ꯫
ꯑꯣ ꯀꯣꯂꯦꯖꯀꯨꯝꯕꯗꯤ ꯀꯔꯕꯥ ꯇꯧꯔꯕ꯭ꯔꯥ
ꯀꯣꯂꯦꯖ ꯅꯠꯇꯦ ꯑꯩ
ꯑꯉꯥꯡꯁꯤꯡꯒꯤ ꯃꯔꯛꯇ ꯂꯩ꯫ ꯑꯉꯥꯡ ꯁꯦꯟꯅꯕꯒꯤ ꯊꯕꯛ꯫
ꯑꯣ ꯑꯣ ꯑꯗꯨꯒꯤ ꯑꯉꯥꯡꯁꯤꯡꯒꯤ ꯍꯤꯌꯔ ꯁ꯭ꯀꯨꯜꯒꯒꯨꯝꯕꯗꯥ ꯂꯩꯕꯥ ꯃꯥꯥꯜꯂꯦ꯫
ꯎꯝ ꯑꯗ ꯁ꯭ꯀꯨꯜ ꯆꯠꯄꯗ ꯌꯥꯝ ꯋꯥꯏꯌꯦꯕ꯫
ꯑꯗꯨꯅꯤ ꯑꯗꯨꯅꯤ꯫
ꯆꯔꯥ ꯍꯦꯟ ꯎꯝ
ꯍꯥꯏꯔꯣ꯫
ꯍꯥꯏꯔꯣ꯫
ꯅꯪ ꯍꯥꯏꯔꯣ꯫
ꯅꯣꯡꯃ ꯅꯤꯅꯤ ꯆꯔꯥ ꯑꯃ ꯑꯅꯤ ꯍꯦꯟꯕꯗꯤ ꯀꯩꯒꯨꯝꯕ ꯑꯃ ꯆꯥꯁꯤꯜꯂꯒ ꯄꯨꯛ ꯊꯟꯕ ꯉꯝꯃꯤꯗꯅ
ꯇꯨꯝꯕꯗꯤ ꯋꯥꯠ ꯇꯨꯝꯕ ꯋꯥꯠꯍꯧꯕꯗꯤ ꯃꯤꯠꯁꯤꯅ ꯄꯦꯟꯗ꯭ꯔꯤꯕꯥꯎꯕ ꯌꯥꯗꯦꯕ꯫ ꯏꯁꯥꯅ ꯍꯦꯛꯇ ꯅꯨꯡꯉꯥꯏꯔꯛꯇꯦꯕ꯫
ꯑꯗꯨꯗꯤ ꯌꯥꯝ ꯆꯨꯝꯃꯦ ꯍꯣꯏ꯫
ꯎꯝ꯫
ꯑꯗꯨꯒꯤꯅꯤ ꯑꯗꯣ ꯑꯩ ꯑꯃꯨꯛ ꯋꯥꯔꯤ ꯁꯥꯕꯁꯦ ꯃꯤ ꯌꯥꯝꯅ ꯁꯥꯥꯈ꯭ꯔꯦꯕꯀꯣ
ꯎꯝ꯫
ꯑꯗꯨ ꯁꯥꯕ ꯃꯇꯝꯗ ꯑꯩꯅ ꯊꯦꯡꯅꯔꯤꯁꯤ꯫ ꯑꯣꯖꯥꯈꯛꯅꯅꯤꯍ ꯀꯔꯤꯒꯤꯅꯣ
ꯈꯪꯗꯦ ꯑꯗꯨꯗꯤ
ꯅꯍꯥꯟꯁꯨ ꯅꯨꯄꯤ ꯑꯃ ꯑꯩ ꯋꯥꯔꯤ ꯁ ꯊꯔꯝꯕꯗ ꯃꯥꯅ ꯑꯩꯅ ꯍꯥꯡꯕꯀꯣ ꯅꯪꯗꯤ ꯃꯥꯁꯨ ꯑ ꯑꯗꯨ ꯌꯦꯡ ꯀꯩꯒꯨꯝ ꯑꯗꯨꯗ ꯃꯁꯨ ꯌꯦꯡꯅꯤꯡꯗꯦ ꯍꯥꯏꯕ ꯑꯗꯨ ꯀꯔꯤꯒꯤꯅꯣ ꯍꯥꯏꯅ ꯇꯨꯝꯃꯒꯤ ꯃꯇꯝ ꯂꯩꯔꯤ ꯍꯥꯏꯔꯛꯄ ꯑꯃꯁꯁꯨ ꯑꯗꯨꯗꯤ ꯅꯪꯗꯤ ꯊꯕꯛ ꯇꯧꯕ ꯃꯥꯜꯂꯦ ꯍꯣꯏ ꯇꯧꯋꯦ ꯑꯗꯨ ꯀꯩꯅꯣꯒꯤ ꯑꯣꯖꯥ ꯍꯥꯏꯔꯕ ꯃꯥꯁꯨ
ꯎꯝ
ꯃꯄꯥꯟꯗ ꯂꯩꯕ ꯃꯥꯜꯜꯂꯤꯦ ꯃꯥꯗꯤ ꯑꯩꯈꯣꯏ ꯍꯧꯖꯤꯛ ꯃꯄꯥꯟ ꯍꯥꯏꯕꯗꯤ ꯑꯩꯈꯣꯏꯒꯤ ꯇꯝꯄꯥꯛ ꯍꯣꯏ ꯇꯝꯄꯥꯛꯅ ꯅꯠꯇꯕꯀꯣ
ꯎꯝ ꯎꯝ
ꯃꯥ ꯇꯕꯨ ꯃꯥꯅꯦ
ꯑꯣ
ꯃꯥꯁꯨ ꯍꯥꯏꯌꯦꯕ ꯅꯪ ꯍꯥꯏꯔꯨꯕꯅꯨꯀꯣ
ꯎꯝ
ꯐꯩꯅꯦ ꯅꯪꯗꯤ ꯅꯔꯥꯏꯕꯛ ꯐꯩꯅꯦ
ꯍꯣꯏ ꯐꯕ ꯍꯣꯏ ꯐꯔꯦ ꯍꯥꯏꯕ ꯇꯥꯏꯦ ꯑꯗꯨꯒ ꯅꯨꯄꯥ ꯑꯃꯁꯨ ꯃꯥꯁꯦ ꯐꯥꯔꯃꯥꯁꯤꯗ ꯍꯨꯏꯒꯤ ꯐꯥꯔꯃꯥꯁꯤ ꯍꯥꯏꯕ ꯇꯥꯔꯦ ꯍꯤꯗꯥꯛ ꯀꯨꯝꯕ ꯑꯗꯨꯒ ꯄꯤꯕꯒꯨꯝꯕ ꯗ ꯂꯩꯕꯅꯤ ꯍꯥꯏꯌꯦ ꯑꯗꯨ ꯅꯨꯄꯥꯁꯨꯀꯣ
ꯎ ꯎꯝ
ꯑꯗꯣ ꯑꯁ ꯑꯩꯅ ꯊꯦꯡꯅꯕ ꯍꯥꯏꯕ ꯇꯥꯔꯦ ꯑꯩꯅ ꯋꯥꯔꯤ ꯁꯥꯕ ꯃꯤꯁꯤꯡꯁꯦ ꯊꯕꯛ ꯊꯕꯛ ꯂꯩꯕ ꯃꯤꯁꯤꯡꯅꯤꯅꯦ
ꯅꯪꯗꯤ ꯂꯩꯇꯕ꯭ꯔꯣ ꯍꯥꯏꯁꯦ ꯅꯪꯁꯨ ꯂꯩꯔꯝꯅꯤꯗ
ꯂꯥꯏꯔꯤꯛꯇꯤ ꯍꯧꯖꯤꯛꯇꯤ ꯍꯥꯏꯔꯗꯤ ꯑꯩꯗꯤ ꯀꯣꯂꯦꯖꯇꯒꯤ ꯉꯍꯥꯛ ꯂꯣꯏꯕ ꯀꯣ
ꯑꯣ ꯑꯗꯨꯒꯤꯅꯦ ꯂꯩꯔꯛꯀꯅꯤ
ꯍꯣꯏ ꯑꯗꯨꯒꯤ ꯃꯇꯝ ꯈꯔꯗꯤ ꯑꯩ ꯌꯨꯝꯗ ꯄꯣꯊꯥꯁꯦ ꯍꯥꯏꯅ ꯈꯜꯂꯤꯕ
ꯎꯝ ꯎꯝ ꯄꯣꯊꯥ ꯃꯇꯝꯁꯨ ꯄꯤꯒꯗꯕꯅꯤ
ꯍꯣꯏ ꯑꯗꯨꯅꯦ ꯈ꯭ꯔꯤꯁꯃꯥꯁꯀꯨꯝꯕ ꯑꯃ ꯄꯣꯠ ꯊꯥꯔꯒꯅꯤ ꯊꯕꯛ ꯇꯧꯔꯒꯅꯤ ꯅꯈꯣꯏꯗꯤ ꯆꯠꯀꯗ꯭ꯔꯣ ꯈ꯭ꯔꯤꯁꯃꯥꯁꯒꯤ ꯀꯨꯝꯍꯩꯒꯤ
ꯑꯩꯈꯣꯏ ꯆꯠ ꯍꯣꯏ ꯃꯇꯝꯅ ꯐꯔꯒꯗꯤ ꯑꯗꯨꯝ ꯆꯠꯀꯦ ꯍꯟꯗꯛ ꯁꯝꯃꯔ ꯕ꯭ꯔꯦꯛ ꯄꯤꯕꯗꯨꯗꯤ ꯆꯠꯄ ꯐꯪꯗ꯭ꯔꯦꯕꯀꯣ
ꯍ
ꯈ꯭ꯔꯤꯁꯃꯥꯁ ꯃꯇꯝꯗꯅ ꯀꯔꯤ ꯊꯣꯛꯀꯗꯕ꯭ꯔꯥ ꯈꯪꯗꯦ ꯐꯔꯒꯗꯤ ꯆꯠꯀꯅꯤ
ꯑꯩꯁ ꯈꯪꯗꯦ ꯑꯩꯁꯨ ꯑꯩꯁꯨ ꯆꯠꯅꯤꯡꯕꯅꯤ ꯑꯩꯁꯨ ꯇꯝꯄꯥꯛꯇ ꯅꯠꯇꯦ ꯑꯗꯨꯕꯨ ꯇꯝꯄꯥꯛꯗꯒꯤ ꯍꯦꯟꯅ ꯆꯠꯄ ꯌꯥꯝ ꯁꯥꯕ ꯃꯐꯝꯗ ꯁꯥꯕ ꯃꯐꯝꯗꯤ ꯍꯥꯏ ꯈꯪꯉꯤꯀꯣ
ꯎꯝ
ꯑꯗꯨꯗ ꯑꯃꯛ ꯐꯥꯟꯗ ꯂꯩꯌꯦ ꯑꯗꯣ ꯑꯩꯁꯨ ꯌꯨꯝ ꯆꯠꯅꯤꯡꯕꯅꯦꯕ ꯑꯗꯣ ꯂꯝꯕꯤꯗ ꯀꯔꯤ ꯀꯔꯥ ꯆꯠꯄ ꯌꯥꯗꯦ ꯁꯨꯃꯥꯏꯅ ꯇꯧꯋꯦ ꯑꯗꯨꯗ ꯁꯃꯥꯏ ꯑꯗꯨ ꯑꯩ ꯆꯠꯇꯕꯅꯤ
ꯑꯩꯁꯨ ꯆꯠꯇꯦ ꯂꯥꯛꯀꯦ ꯂꯥꯛꯀꯦꯅ ꯌꯨꯝꯗ ꯍꯥꯏꯔꯒ ꯂꯥꯛꯀꯅꯨ ꯂꯥꯛꯀꯅꯨ ꯂꯥꯛꯀꯅꯨ ꯂꯅꯥꯀꯅ ꯂꯅꯥꯀꯅ ꯑꯣꯏ ꯆꯠꯇꯕꯅꯁꯨ ꯐꯩꯌꯦ ꯇꯝꯕ ꯉꯝꯗꯦꯗꯅꯀꯣ
ꯍꯣꯏ ꯆꯨꯝꯃꯦ ꯆꯨꯝꯃꯦ ꯃꯈꯣꯏꯅ ꯏꯁꯀꯣꯔꯄꯤꯌꯣꯁꯨ ꯇꯝꯕ ꯉꯝꯗꯦ
ꯎꯝ ꯃꯥꯅꯤ ꯑꯩꯗꯤ ꯎꯝ
ꯀꯔꯤ
ꯑꯩꯒꯤ ꯃꯃꯥꯡꯗ ꯍꯪꯉꯣꯏ ꯑꯃ ꯐꯝꯃꯒ ꯐꯖꯅ ꯃꯨꯟꯅ ꯌꯦꯡꯉꯦ ꯑꯩꯉꯣꯟꯗ
ꯑ ꯑꯗꯨꯗ ꯅꯪꯒꯤ ꯅꯝꯕꯔ ꯄꯤꯔꯕ꯭ꯔꯣ ꯄꯤꯔꯣ ꯃꯥꯒꯤꯦ ꯑꯧ
ꯄꯤꯔꯁꯤꯔꯥ ꯈꯪꯗꯦ ꯃꯃꯤꯠ ꯏꯂꯥꯎ ꯁꯟ ꯃꯃꯤꯠ ꯇꯧꯅ ꯂꯥꯎꯊꯣꯛꯑꯒ ꯆꯣꯡꯊꯣꯛꯑꯒ ꯌꯦꯡ ꯂꯩ ꯀꯩꯅꯣꯗꯣ ꯏꯄꯤꯛ ꯄꯤꯛꯑꯒ ꯃꯀꯣꯟ ꯌꯥꯛꯄꯗꯣ
ꯑꯣ
ꯑꯗꯨꯒꯨꯝꯕꯒꯤ ꯍꯪꯉꯣꯏꯗꯣ ꯌꯦꯡ ꯂꯩꯔꯤ ꯍꯧꯖꯤꯛ
ꯅꯪꯒꯤ ꯗꯃꯛ ꯄꯤꯈꯔꯕ‌ꯣ ꯃꯥꯒꯤ ꯃꯥ ꯍꯪꯕ ꯃꯥꯜꯂꯦ
ꯅꯣꯛꯅꯤꯡ ꯄꯤꯒꯦ ꯏꯕꯥꯟꯅꯤꯒꯤ ꯂꯣꯏꯔꯒ ꯑꯩ ꯄꯤ ꯄꯤꯔꯗꯕ ꯃꯥ ꯅꯨꯡꯉꯥꯏꯍꯧꯔꯣꯏ
ꯑꯗꯣ ꯅꯈꯣꯏ ꯑ ꯌꯨꯝꯗ ꯆꯠꯀꯗꯕ ꯂꯝꯕꯤꯗ ꯍꯧꯖꯤꯛ ꯍꯥꯏꯕꯁꯤ ꯑꯩꯈꯣꯏꯅ ꯍꯥꯏꯔꯤꯕ ꯖꯥꯇꯤꯁꯤꯡꯗꯨ ꯂꯩꯕ꯭ꯔꯣ
ꯂꯩ
ꯑꯣ ꯃꯐꯝ ꯀꯌꯥ ꯂꯩꯒꯦ
ꯃꯐꯝꯗꯤ ꯈꯪꯗꯤꯌꯦ ꯑ ꯑꯃ ꯑꯃ ꯑꯅꯤ ꯈꯛꯇ ꯅꯠꯇꯦ ꯇꯔꯨꯛ ꯇꯔꯦꯠ ꯂꯩ ꯃꯥꯜꯂ‌ꯦ
ꯑꯁ
ꯃꯆꯥ ꯃꯆꯥ ꯃꯆꯥ ꯃꯣꯏꯗꯤ ꯃꯆꯥ ꯃꯆꯥ ꯇꯥꯏꯗꯅ
ꯍꯣꯏ ꯍꯣꯏ ꯑꯗꯨ ꯆꯨꯝꯃꯦ ꯑꯩꯈꯣꯏꯗꯤ ꯑꯁ ꯑꯩꯗꯤ ꯑꯅꯤꯃ ꯃꯈꯣꯏꯒꯤ ꯈ꯭ꯋꯥꯏꯗꯒꯤ